ꯍꯂꯣ ꯀꯣꯏꯅ ꯁꯨꯃꯅꯦ ꯅꯪ ꯀꯩ ꯇꯧꯔꯦ
ꯑꯩꯁꯨ ꯉꯍꯥꯛ ꯄꯣꯊꯥꯒꯦꯅ ꯁꯨꯝ ꯄꯣꯊꯥꯔꯝꯕꯅꯤꯗ
ꯎꯝ ꯅꯣꯏ ꯉꯍꯁꯤ ꯊꯕꯛ ꯁꯨꯗ꯭ꯔꯕꯣ
ꯁꯨꯏꯌꯦ ꯊꯕꯛ ꯀꯗꯤ ꯅꯣꯡꯃꯒꯂꯦ ꯄꯩꯌꯥꯄꯣꯟ ꯇꯗꯁ ꯁꯤ ꯂꯦꯞꯄꯗꯤ ꯑꯩꯈꯣꯏꯗꯤ ꯂꯥꯛꯐꯝ ꯑꯝꯇ ꯂꯩꯇꯕꯅꯤꯅ ꯁꯤꯁꯤꯅ ꯑꯣꯏꯅ ꯃꯔꯨ ꯑꯣꯏꯕꯅꯤꯅꯀꯣ ꯑꯗꯨꯅ ꯆꯤꯟꯒꯦꯔ ꯀꯩꯅꯣ ꯇꯧꯒꯦꯔꯥ ꯋꯥꯒꯦꯔ ꯑꯗꯨꯝ ꯁꯤꯗꯤ ꯇꯧꯗ ꯌꯥꯗꯕ ꯊꯕꯛ ꯑꯃ ꯑꯣꯏꯔꯦꯕꯀꯣ ꯑꯗꯨꯅ ꯁꯤꯗꯤ ꯑꯩꯈꯣꯏ ꯑꯗꯨꯝ ꯅꯨꯡꯇꯤꯒꯤꯅꯤ ꯍꯣꯠꯅꯔꯤꯁꯦ
ꯑꯗꯣ ꯎꯝ ꯅꯣꯡ ꯇꯥꯕ꯭ꯔꯣ ꯅꯒꯤ
ꯅꯣꯡꯗꯤ ꯇꯥꯗꯌꯦ ꯈꯤꯇꯪꯗꯤ ꯃꯥꯡꯖꯜꯂꯛꯑꯦꯕꯀꯣ ꯅꯨꯡꯁꯥ ꯉꯁꯥꯏꯈꯣꯏꯗꯤ ꯅꯨꯡꯁꯥ ꯈꯔ ꯊꯣꯛꯑꯝꯕꯅꯤ ꯕ ꯍꯧꯖꯤꯛꯇꯤ ꯇꯪ ꯃꯝꯁꯤꯜꯂꯦ
ꯑꯣ ꯉꯁꯤꯗꯤ ꯀꯩꯩꯅꯪ ꯆꯥꯔꯕꯗ
ꯃꯁꯤꯒꯤ ꯍꯟꯖꯥꯡꯗꯤ ꯑꯩꯈꯣꯏ ꯂꯐꯨ ꯊꯣꯡꯉꯦ ꯔꯥꯎ ꯑꯌꯥꯏꯕ ꯈꯔ ꯊꯥꯛꯆꯤꯜꯂꯒ ꯑꯗꯨꯒ ꯍꯥꯎꯋꯦ ꯌꯥꯝꯅ ꯂꯐꯨ ꯊꯣꯡꯕ ꯑꯩꯗꯤ ꯂꯐꯨ ꯏꯔꯣꯝꯕꯕꯨꯗꯤ ꯂꯐꯨ ꯊꯣꯡꯕꯅ ꯍꯦꯟꯅ ꯄꯥꯝꯖꯩ ꯕꯨꯀꯣ ꯑꯗꯨꯗ ꯑꯩꯈꯣꯏꯗ ꯍꯥꯏꯅ ꯑꯃꯨꯛ ꯊꯣꯡꯕ ꯄꯥꯝꯕ ꯏꯔꯣꯟꯝꯕ ꯄꯥꯝꯕ ꯑꯗꯨꯗ ꯑꯩꯅ ꯉꯁꯤꯗꯤ ꯊꯣꯡ ꯑꯁꯁꯤ ꯁꯤꯒꯤ ꯀꯩꯅꯣꯁꯦ ꯉꯥꯁꯦ ꯊꯛꯆꯜꯂꯒ ꯍꯥꯎꯗꯧ ꯃꯥꯜꯂꯦꯅ ꯍꯥꯏꯕ ꯑꯗꯨꯒꯤ ꯑꯗꯨꯃꯥꯏꯅ ꯇꯧꯔ ꯆꯥꯁꯟꯒꯗꯦ ꯉꯁꯤꯒꯤꯗꯤ
ꯍꯣꯏ ꯑꯩꯈꯣꯏꯁꯨ ꯎꯇꯤ ꯊꯣꯡꯉꯦ ꯎꯇꯤ ꯄꯥꯡꯈꯣꯛ ꯃꯅꯥ ꯑꯗꯒꯤ ꯊꯧꯅꯝ ꯃꯅꯥ ꯑꯗꯒꯤ ꯈꯥꯃꯦꯟ ꯃꯅꯥ ꯍꯥꯞꯄꯦ ꯑꯗꯒꯤ ꯀꯩꯅꯣ ꯀꯩ ꯌꯥꯝ ꯍꯥꯞꯄꯅꯤ ꯀꯥꯎꯈ꯭ꯔꯦ ꯀꯩ ꯀꯩꯅꯣ ꯈꯔꯗꯤ ꯍꯥꯞꯄꯅꯤ ꯑꯗꯒꯤ ꯃꯔꯨ ꯃꯔꯨ ꯄꯥꯟꯕ ꯑꯃꯨꯕ ꯄꯥꯟꯕ ꯀꯔꯤ ꯍꯥꯏꯕ ꯃꯣꯔꯣꯛ ꯃꯥꯟꯕꯤ ꯍꯥꯏꯕ꯭ꯔꯥ ꯑꯗꯨꯗꯨꯅꯦ ꯑꯗꯒꯤ ꯀꯩꯅꯣ
ꯁꯦꯄꯣꯠ ꯃꯅꯥ ꯑꯗꯒꯤ ꯀꯥꯔꯠ ꯃꯅꯥ ꯇꯧꯔꯒ ꯍꯥꯞꯄꯒ ꯁꯪꯅ ꯊꯣꯡꯉꯦ ꯌꯥꯝ ꯍꯥꯎꯋꯦ ꯀꯨꯏꯅ ꯑꯗꯨꯝ ꯆꯥꯍꯧꯗ꯭ꯔꯦꯕꯀꯣ ꯑꯁꯪꯕ ꯑꯗꯨꯝ ꯊꯣꯡꯗꯤ ꯊꯣꯡꯕ ꯊꯣꯡꯁꯦ ꯌꯥꯝꯅ ꯀꯒꯨꯝꯕ ꯀꯩꯒꯨꯝꯕ ꯊꯣꯡꯕꯒꯤ ꯑꯗꯨꯒꯨꯝꯕꯗꯣ ꯀꯥꯍꯦꯟꯅ ꯆꯥꯗꯕꯀꯣ ꯑꯗꯨꯗꯒꯤ ꯆꯥꯔꯦ ꯍꯥꯎꯔꯦ ꯑꯗꯨꯒ ꯄꯄꯣ ꯎꯇꯣꯡ ꯑꯁꯥꯡꯕꯗꯨꯃ ꯇꯥꯎꯔꯦ ꯑꯩ ꯉꯔꯥꯡ ꯏꯟꯁꯥꯡ ꯈꯔ ꯂꯩꯕꯗꯨꯃ ꯆꯥꯁꯤꯜꯂꯦ ꯑꯗꯨꯒ ꯑꯗꯨꯝ ꯆꯥꯁꯤꯟꯈ꯭ꯔꯦ ꯑꯗꯨ ꯍꯧꯖꯤꯛꯀꯥꯟꯁꯤ ꯅꯣꯡ ꯇꯥꯕꯩꯔꯥ ꯈꯪꯗꯦ ꯉꯥ ꯌꯥꯝ ꯐꯥꯕ ꯆꯠꯅꯩꯌꯦꯕꯀꯣ ꯑꯩꯈꯣꯏꯁꯦ ꯇꯨꯔꯦꯟ ꯅꯛꯑꯦꯕꯀꯣ ꯇꯨꯔꯦꯟꯁꯦ ꯑꯗꯨꯝ ꯅꯛꯄꯁꯦ ꯍꯧꯖꯤꯛ ꯅꯍꯥꯟꯈꯩꯗꯤ ꯏꯁꯤꯡꯗꯣ ꯊꯤꯡꯀꯠꯂ ꯊꯝꯂꯝꯝꯕꯅꯦ ꯍꯧꯖꯤꯛꯇꯤ ꯑꯃꯨꯛ ꯏꯁꯤꯡꯗꯣ ꯊꯥꯗꯔꯛꯑꯦꯕꯀꯣ ꯏꯁꯤꯡ ꯊꯥꯗꯕꯒꯤꯗ ꯑꯗꯨꯝ ꯀꯩ ꯍꯥꯏꯅꯤ ꯅꯩꯔꯒ ꯑꯣꯏꯅ ꯀꯪꯉꯒ ꯆꯦꯟꯕꯗꯣ ꯅꯨꯄꯥꯅ ꯅꯨꯄꯥ ꯃꯈꯩꯁꯤꯅ ꯑꯃꯨꯛ ꯅꯨꯄꯥ ꯏꯟ ꯍꯨꯜꯂꯒ ꯐꯥꯗꯣꯏꯅꯦꯕꯀꯣ ꯑꯗꯒꯤ ꯂꯣꯡ ꯑꯣꯞ ꯇꯧꯔꯒ ꯐꯥꯕꯅꯤ ꯈꯪꯗꯦ ꯑꯗꯨꯃꯥꯏꯅ ꯇꯧꯔꯒ ꯏꯟ ꯈꯣꯠꯂ ꯐꯥꯕꯅꯤ ꯈꯪꯗꯦ ꯉꯁꯥꯏ ꯑꯌꯨꯛ ꯆꯦꯡ ꯀꯥꯕꯅꯦꯕ ꯑꯗꯨ ꯀꯥꯏꯅ ꯎꯕ ꯋꯥꯅꯤ ꯅꯣꯡ ꯁꯨ ꯊꯤꯂꯩ ꯊꯤꯂꯩ ꯇꯥꯏꯑꯦꯕꯀꯣ ꯑꯗꯒꯤ ꯅꯨꯄꯤ ꯃꯌꯥꯝꯁꯤꯅ ꯑꯃꯨꯛ ꯏꯟ ꯆꯤꯡꯕ ꯄꯔꯦꯡ ꯄꯔꯦꯡ ꯆꯤꯡꯕ ꯇꯣꯉꯥꯗꯤ ꯌꯥꯝ ꯐꯥꯏꯌꯦ ꯍꯧꯖꯤꯛ ꯉꯥ ꯐꯥꯅꯔꯤꯁꯦ ꯉꯥꯁꯦ ꯐꯥꯏꯩꯌꯦ ꯑꯗꯒꯤ ꯅꯥꯏꯂꯣꯟꯣꯟ ꯉꯥꯃꯨꯛ ꯐꯥꯏꯑꯦ ꯑꯗꯒꯤ ꯑꯗꯨꯝ ꯔꯧ ꯃꯆꯥꯒꯨꯝꯕꯁꯨ ꯑꯗꯨꯝ ꯌꯥꯎꯔꯦ ꯑꯗꯒꯤ ꯈꯪꯗꯦ ꯉꯥ ꯃꯈꯥ ꯀꯔꯝ ꯈꯝ ꯐꯥꯏ ꯐꯕꯣꯡꯉꯥ ꯑꯗꯒꯤ ꯉꯁꯥꯏ ꯍꯥꯏꯐꯦꯠ ꯎꯔꯛꯄꯗꯀꯣ ꯃꯨꯟꯅꯕꯨꯗꯤ ꯌꯦꯡꯁꯤꯜꯂꯨꯗ꯭ꯔꯦ ꯉꯥꯃꯨꯒꯨꯝꯕꯁꯨ ꯑꯗꯨꯝ ꯐꯥꯛꯦ ꯃꯈꯜ ꯃꯈꯜ ꯐꯥꯕꯖꯥꯠ ꯅꯠꯇ꯭ꯔ ꯉꯥꯁꯤ ꯇꯨꯔꯦꯟꯒꯤ ꯉꯥꯅꯤꯅ
ꯑꯗꯣ ꯀꯩꯒꯤꯅꯣ ꯃꯤ ꯃꯌꯥꯝ ꯉꯥ ꯐꯥꯅꯩꯅ ꯍꯥꯏꯔꯒ ꯅꯣꯏꯗꯤ ꯑꯝꯇ ꯐꯥꯕ ꯆꯠꯇ꯭ꯔꯤꯗꯨꯅꯣ ꯀꯔꯤꯒꯤ ꯐꯥꯕ ꯒꯅꯤꯗ
ꯐꯥꯕ ꯍꯥꯏꯁꯤꯦ ꯑꯗꯨꯝ ꯑꯩ ꯇꯜꯂꯦꯅ ꯑꯩ ꯇꯨꯔꯦꯟ ꯀꯨꯝꯕ ꯈꯣꯠꯄ ꯇꯧꯕꯗ ꯀꯤꯖꯕꯅꯤꯅ ꯑꯗꯨꯝ ꯅꯥꯟꯁꯨ ꯌꯥꯝ ꯅꯥꯜꯂꯦ ꯑꯗꯒꯤ ꯀꯩ ꯍꯥꯏꯅꯤ ꯏꯟ ꯅꯣꯡꯁꯨ ꯂꯩꯇꯕ ꯑꯗꯒꯤ ꯑꯩꯈꯣꯏ ꯍꯥꯏꯗꯤ ꯍꯧꯖꯤꯛꯀꯥꯟꯗꯤ ꯑꯃꯨꯛ ꯀꯃꯥꯏꯅ ꯍꯥꯏꯗꯣꯏꯅ ꯈꯪꯦ ꯃꯒꯤ ꯃꯥꯏꯒꯤ ꯃꯐꯝ ꯍꯥꯏꯒꯗ꯭ꯔꯥ ꯈꯔ ꯑꯗꯨꯃꯥꯏꯅ ꯀꯟꯁꯤꯟꯅꯔ ꯊꯝꯕꯒꯤ ꯇꯥꯏꯞ ꯇꯧꯋꯦꯕꯀꯣ ꯑꯩꯈꯣꯏꯗꯤ ꯑꯃꯨꯛ ꯈꯤꯇꯪ ꯑꯃꯨꯛ ꯅꯛꯑꯦ ꯍꯥꯏꯖꯕ ꯋꯥꯅꯤ ꯑꯗꯨ ꯀꯩꯁꯨ ꯌꯥꯝ ꯅꯛꯄ ꯑꯣꯏꯗꯕꯅꯤꯅ ꯈꯔ ꯂꯥꯞ ꯅꯤꯅ ꯑꯗꯨꯝ ꯑꯩꯈꯣꯏꯒꯤ ꯑꯩꯈꯣꯏ ꯃꯐꯝꯅꯤꯒ ꯍꯥꯏꯔꯒ ꯑꯩꯈꯣꯏꯅꯗ ꯆꯪꯁꯤꯜꯂꯒ ꯐꯥꯕꯗꯣ ꯍꯥꯟꯅ ꯁꯨꯝ ꯐꯥꯕ ꯅꯠꯇꯕꯅꯤꯅ ꯏꯇꯪ ꯍꯪꯒꯣꯏꯕ ꯈꯣꯠꯄ ꯇꯧꯕ ꯑꯗꯨꯃꯥꯏꯅ ꯇꯧꯋꯦ ꯑꯗꯣ ꯑꯗꯨꯝ ꯐꯥꯕ ꯍꯥꯏꯕꯁꯦ ꯑꯗꯨꯝ ꯐꯥꯕꯕꯨꯗꯤ ꯌꯥꯕꯨꯗꯤ ꯌꯥꯗ ꯑꯣꯏꯇꯥꯥꯔꯁꯨ ꯑꯩꯗꯤ ꯂꯝꯕꯥ ꯑꯃ ꯆꯪꯉꯤꯅ ꯑꯩꯁꯤꯅ ꯍꯦꯛꯇ ꯆꯠꯂꯒ ꯐꯥꯎꯔꯨꯕ ꯌꯥꯕ ꯅꯠꯇꯦ ꯍꯥꯏꯗꯤ ꯌꯨꯝꯒꯤ ꯃꯤ ꯑꯃꯅꯤ ꯍꯧꯔꯒ ꯑꯗꯨꯃꯥꯏꯅ ꯇꯧꯔꯒ ꯆꯠꯂꯒ ꯐꯥꯕꯗꯤ ꯌꯥꯕ ꯑꯗꯣ ꯑꯩꯈꯣꯏ ꯏꯕꯥꯏ ꯍꯣꯏꯗꯤ ꯃꯣꯏꯗꯤ ꯌꯥꯝ ꯆꯠꯄꯅꯦ ꯇꯨꯔꯦꯟꯁꯤꯡꯤꯡ ꯆꯥꯎꯔꯁꯨ ꯑꯗꯨꯝ ꯈꯣꯏ ꯊꯥꯔꯒ ꯐꯥꯕꯒꯨꯝꯕ ꯑꯗꯒꯤ ꯈꯣꯜꯂꯒ ꯐꯥꯕ ꯈꯣꯠꯄ ꯃꯣꯏ ꯑꯣꯏ ꯃꯣꯏ ꯍꯦꯛ ꯃꯣꯏ ꯍꯥꯟꯅ ꯌꯨꯝ ꯂꯩꯔꯝꯕꯗꯣ ꯑꯗꯨꯝ ꯇꯨꯔꯦꯜ ꯃꯌꯥꯅꯦꯕꯀꯣ ꯇꯨꯔꯦꯜ ꯃꯌꯥ ꯍꯦꯛ ꯀꯨꯝꯊꯕꯒ ꯇꯨꯔꯦꯜ ꯂꯩꯔꯌꯦꯦꯕ ꯑꯗꯨꯗꯨꯅ ꯃꯣꯏꯁꯦ ꯍꯥꯟꯅꯩ ꯁꯨꯝ ꯐꯥꯕꯒꯤ ꯃꯅꯥꯛ ꯑꯣꯏꯕꯗꯣ ꯑꯗꯨꯃꯥꯏꯅ ꯑꯣꯏꯕ ꯌꯥꯝ ꯐꯥꯕꯅꯦ ꯃꯣꯏꯗꯤ ꯑꯩꯈꯣꯏꯗꯤ ꯑꯃꯨꯛ ꯐꯥꯗꯦꯕ
ꯑꯁ ꯑꯗꯨꯅꯦ ꯑꯩꯗꯤ ꯉꯥ ꯐꯥꯕꯁꯦ ꯎꯕ ꯌꯥꯗꯦ ꯌꯥꯝ ꯐꯅꯤꯡꯉꯦꯕ ꯑꯩꯈꯣꯏ ꯏꯁꯤꯡ ꯍꯦꯛ ꯆꯥꯎꯔꯛꯑꯁꯨꯅꯦ ꯑꯗꯨꯝ ꯑꯩꯈꯣꯏ ꯑꯗꯨꯝ ꯐꯥꯕ ꯍꯥꯏꯇꯥꯥꯔꯦ ꯏꯟꯅ ꯑꯆꯧꯕꯗꯤ ꯅꯠꯇꯕ ꯃꯆꯥ ꯑꯃ ꯇꯧꯔꯒ ꯑꯩꯈꯣꯏꯒꯤ ꯈꯪꯗꯦ ꯌꯥꯝ ꯅꯨꯡꯉꯥꯏꯕꯗꯣ ꯉꯥ ꯐꯥꯕꯒꯤ ꯌꯥꯝ ꯀꯟꯅ ꯉꯥꯗꯨꯗ ꯀꯜꯂꯛꯎꯕ ꯆꯥꯅꯤꯡꯕꯒꯤ ꯋꯥꯅ ꯐꯠꯇꯕꯤ ꯑꯩꯈꯣꯏꯒꯤ ꯉꯥ ꯃꯆꯥ ꯑꯃꯒ ꯂꯥꯛꯑꯁꯨ ꯑꯗꯒꯤ ꯈꯤꯇꯪ ꯆꯥꯎꯕ ꯑꯃꯒ ꯂꯥꯛꯑꯁꯨ ꯏꯁꯥꯗ ꯀꯩ ꯍꯥꯏꯅꯤ ꯌꯥꯝ ꯅꯨꯡꯉꯥꯏꯖꯕ ꯍꯔꯥꯎꯕ ꯑꯃ ꯐꯥꯎꯕꯗꯣ ꯑꯗꯨꯗꯨꯒꯤ ꯃꯨꯠꯇꯨꯅꯤꯗ ꯑꯗꯨꯅꯦ ꯑꯩꯅ ꯅꯪ ꯉꯥ ꯐꯥꯏ ꯍꯥꯏꯕꯗꯨꯣ ꯅꯪ ꯐꯥ ꯆꯠꯇꯦꯗꯣ ꯀꯩꯒꯤꯅꯣꯅ ꯍꯪꯉꯛꯏꯗꯣ ꯐꯥꯠꯅꯤꯡꯉꯦ ꯍꯥꯏꯕ ꯉꯥꯗꯣ ꯑꯩꯗꯤ ꯑꯩꯗꯤ ꯅꯣꯏ ꯑꯗꯨꯃꯥꯏꯅꯒ ꯂꯧꯕꯨꯛ ꯃꯌꯥꯒ ꯅꯛꯄ ꯑꯣꯏꯇꯥꯗ꯭ꯔꯤꯕ ꯑꯩ ꯑꯗꯨꯝ ꯆꯤꯡꯅꯤꯩꯗꯤ ꯑꯩꯅ ꯍꯥꯏꯖꯅꯤ
ꯑꯗꯨꯅꯦ ꯑꯩꯈꯣꯏ ꯁ꯭ꯋꯥꯏꯗꯗꯤꯀꯣ ꯑꯗꯨꯝ ꯆꯤꯡꯉꯦ ꯅꯣꯡ ꯈꯤꯇꯪ ꯇꯥꯔꯛꯄꯗ ꯑꯩꯈꯣꯏ ꯁ꯭ꯋꯥꯏꯒꯤ ꯃꯧ ꯍꯥꯏꯒꯗ꯭ꯔꯥ ꯑꯩꯈꯣꯏ ꯃꯆꯥ ꯑꯩꯣꯏ ꯈꯨꯅꯣꯝꯆꯥꯣꯏ ꯃꯌꯥꯝꯁꯦ ꯏꯟ ꯑꯗꯨꯝ ꯄꯨꯔ ꯆꯠꯇꯣꯏꯅꯦꯕ ꯏꯟ ꯍꯥꯏꯁꯦ ꯑꯩꯈꯣꯏ ꯈꯣꯡ ꯆꯦꯜꯂꯦꯕ ꯈꯣꯡ ꯍꯥꯏꯁꯤ ꯀꯩꯁꯨ ꯁꯥꯎꯕ ꯅꯠꯇꯦ ꯑꯩꯈꯣꯏꯒꯤ ꯀꯃꯥꯏꯅ ꯍꯥꯏꯗꯣꯏꯅꯣ ꯈꯪꯗꯦ ꯌꯥꯝ ꯄꯤꯛꯑꯦꯕ ꯑꯗꯨ ꯑꯣꯏꯇꯥꯔꯗꯤ ꯃꯆꯥ ꯃꯆꯥ ꯇꯧꯔꯒ ꯉꯥꯗꯣ ꯑꯗꯨꯝ ꯀꯥꯔꯛꯄꯗꯣ ꯑꯗꯨꯃꯥꯏꯅ ꯇꯧꯔ ꯐꯌꯦ ꯑꯗꯨ ꯈꯔ ꯂꯩꯔꯗꯤ ꯑꯗꯨꯝ ꯀꯩ ꯍꯥꯏꯅꯤ ꯑꯩꯈꯣꯏꯒꯤ ꯂꯧꯒꯨꯝꯕꯁꯦ ꯎꯅꯕ ꯍꯧꯔꯛꯇ꯭ꯔꯗꯤ ꯑꯩꯈꯣꯏꯗꯤ ꯉꯥꯗꯤ ꯑꯗꯨꯝ ꯆꯥꯔꯅꯤꯗ ꯑꯗꯨꯗꯨꯁꯨ ꯊꯧꯑꯣꯏꯅ ꯊꯧꯁꯥꯔꯨꯗꯕꯅꯤ ꯅꯪ ꯉꯥ ꯐꯥꯕ ꯈꯣꯠꯄ ꯇꯧꯕꯁꯦ ꯍꯥꯏꯕꯗꯤ ꯃꯇꯝꯗꯨꯝ ꯂꯥꯛꯇꯣꯔꯔꯕꯅꯤꯅꯅ ꯉꯥ ꯐꯥꯕ ꯍꯥꯏꯁꯤꯗ ꯑꯗꯨꯝ ꯇꯨꯔꯦꯟꯗ ꯐꯥꯕ ꯑꯣꯏꯔꯣ ꯑꯃꯗꯤ ꯐꯥꯕ ꯑꯣꯏꯔꯣ ꯑꯗꯨꯝ ꯃꯇꯝꯁꯦ ꯐꯦ ꯐꯦꯞ ꯃꯥꯟꯅꯩꯑꯕꯀꯣ ꯑꯗꯨꯝ ꯑꯗꯨꯗꯨꯅ ꯇꯨꯔꯦꯟꯗꯨꯅ ꯑꯃꯨꯛ ꯈꯤꯇꯪ ꯂꯥꯞꯄ ꯈꯣꯠꯄ ꯑꯗꯒꯤ ꯈꯪꯗꯦ ꯃꯇꯝ ꯆꯪꯕ ꯈꯣꯠꯄ ꯑꯣꯏꯒꯗ꯭ꯔꯥ ꯑꯗꯨꯃꯥꯏꯅ ꯇꯧꯕꯗꯨꯒꯤ ꯇꯟꯁꯨ ꯇꯟꯕꯒꯤꯅꯤꯗ
ꯑꯗꯨꯅꯦ ꯑꯩꯈꯣꯏꯒꯤꯗꯤ ꯁ꯭ꯋꯥꯏꯁꯤꯗꯗꯤ ꯑꯗꯨꯒꯨꯝꯕ ꯐꯥꯐꯝꯗꯣ ꯌꯥꯝ ꯂꯥꯞꯅ ꯂꯩꯈ꯭ꯔꯕꯅꯤꯅꯅꯦ ꯊꯐꯝꯁꯦ ꯂꯩꯇꯦ ꯍꯥꯏꯕ ꯑꯩꯈꯣꯏ ꯑꯩꯈꯣꯏ ꯁ꯭ꯋꯥꯏꯗꯗꯤ ꯑꯃꯨꯛ ꯗ꯭ꯔꯦꯟꯗꯣ ꯃꯆꯥ ꯃꯆꯥ ꯃꯆꯥ ꯉꯥꯛꯇ ꯆꯟꯕꯅꯤꯅꯀꯣ ꯅꯣꯡ ꯆꯨꯔꯒꯁꯨ ꯏꯁꯤꯡꯁꯦ ꯑꯩꯈꯣꯏꯒꯤ ꯇ꯭ꯔꯦꯟꯗꯨꯗꯒꯤ ꯑꯗꯨꯝ ꯄꯥꯊꯣꯛꯑꯁꯦꯅ ꯇꯥꯔꯁꯨ ꯑꯩꯈꯣꯏꯒꯤ ꯏꯟ ꯑꯃ ꯊꯥꯕꯗꯗꯤ ꯀꯩꯁꯨ ꯊꯥꯕꯗꯤ ꯌꯥꯗꯕ ꯑꯣꯏ ꯍꯥꯏꯕ ꯑꯗ ꯑꯩꯈꯣꯏꯒꯤ ꯉꯁꯥꯏꯒꯤ ꯑꯩꯈꯣꯏꯅꯒ ꯉꯥ ꯐ ꯍꯥꯏꯔꯤꯁꯤꯗꯤ ꯏꯁꯤꯡ ꯑꯆꯥꯎ ꯌꯥꯝ ꯊꯤꯅ ꯆꯥꯎꯔꯒ ꯑꯩꯈꯣꯏꯒꯤ ꯇꯨꯔꯦꯟꯒ ꯀꯥꯏꯔꯛꯄ ꯊꯣꯛꯂꯛꯄ ꯉ ꯀꯥꯏꯕꯒꯤ ꯇꯥꯟꯖꯥ ꯊꯣꯛꯄꯗꯣ ꯑꯗꯨꯒꯨꯝꯕꯗꯒ ꯐꯥꯕꯩ ꯋꯥꯅꯦꯕ ꯈꯪꯕ꯭ꯔꯥ ꯑꯗꯨꯒ ꯇꯁꯦꯡꯅ ꯊꯪꯕꯥꯜ ꯂꯨꯄꯥꯟ ꯀꯔꯤ ꯀꯔꯥ ꯑꯗꯨꯒꯨꯝꯕꯗꯒꯤ ꯐꯥꯅꯤꯡꯉꯥꯏꯒꯤꯅꯤ ꯑꯝꯇ ꯂꯩꯇꯦ ꯍꯥꯏꯕ ꯑꯗꯨꯅ ꯉꯥ ꯐꯥꯕꯁꯦ ꯑꯩꯈꯣꯏ ꯉꯍꯥꯋꯥ ꯑꯩꯈꯣꯏꯅ ꯑꯉꯥꯡ ꯑꯣꯏꯔꯤꯉꯩꯗꯗꯤ ꯈꯣꯡꯕꯥꯟꯁꯦ ꯂꯥꯎ ꯂ ꯂꯩꯔꯝꯅꯤꯗꯅ ꯑꯗꯨ ꯃꯇꯝꯗꯨꯗ ꯁꯨꯝ ꯑꯩꯣꯏ ꯃꯈ ꯂꯩꯔꯤ ꯀꯥꯟꯗꯗꯤ ꯏꯟ ꯃꯆꯥ ꯃꯆꯥꯗ ꯁꯥꯔꯒ ꯣꯏ ꯃꯥ ꯏꯟ ꯆꯤꯡꯕꯁꯦ ꯊꯧꯅꯥ ꯌꯥꯝ ꯐꯩꯌꯦꯕ ꯃꯥꯗꯤ ꯏꯟꯒꯁꯤꯦ ꯃꯥꯅ ꯂꯣꯏ ꯁꯥ ꯍꯥꯡꯒꯦꯡꯒꯁꯦ ꯂꯣꯏ ꯏꯠꯄ ꯈꯣꯠꯄ ꯇꯧꯋꯔꯣ ꯈꯕ꯭ꯔꯥ ꯑꯗꯨ ꯍꯩꯕꯅꯤꯅ ꯃꯥꯅ ꯃꯥꯅ ꯄꯥꯝꯖꯕꯅꯤꯅ ꯃꯒꯤ ꯃꯇꯨꯡ ꯏꯜꯂꯒ ꯑꯩꯈꯣꯏꯁꯨ ꯑꯗꯨꯝ ꯆꯤꯡꯕ ꯌꯥꯎꯗꯣꯏꯅꯦꯕ ꯈꯪꯕ꯭ꯔꯥ ꯑꯗꯨꯗꯨꯅꯅꯦ ꯑꯩꯅ ꯉꯥ ꯐꯥꯕꯒꯤ ꯍꯩꯅꯕꯤꯁꯦ ꯑꯗꯨꯝ ꯂꯩꯈꯤꯕꯒꯤꯅꯦꯕ ꯑꯩꯅ ꯉꯥ ꯐꯥꯅꯤꯡꯉꯤꯁꯦ ꯍꯧꯖꯤꯛꯁꯦ ꯑꯩꯅ ꯍꯥꯏꯗꯤ ꯅꯣꯏꯔꯣꯝꯗ ꯂꯩꯇꯥꯥꯔꯗꯤ ꯑꯩ ꯑꯗꯨꯝ ꯐꯅꯤ ꯍꯥꯏꯅ ꯏꯁꯤꯡ ꯍꯦꯛ ꯆꯥꯎꯕꯒ
ꯍꯣꯏ ꯑꯗꯨꯝ ꯀꯩꯅꯣ ꯇꯧꯋꯦ ꯉꯥ ꯐꯥꯕꯁꯨꯀꯣ ꯇꯨꯔꯦꯟꯒꯁꯨ ꯉꯥꯏꯔꯦ ꯃꯇꯝ ꯃꯇꯝ ꯑꯗꯨꯝ ꯂꯩꯌꯦꯕꯀꯣ ꯍꯥꯏꯕꯗꯤ ꯑꯗꯨꯝ ꯆꯍꯤ ꯆꯨꯞꯄ ꯐꯥꯗꯦꯕ ꯁꯤꯁꯤꯐ ꯐꯥꯕ ꯀꯥꯡꯕꯨꯁꯨ ꯂꯩꯔ ꯍꯥꯏꯕꯗꯤ ꯏꯁꯤꯡꯒꯨꯝꯕ ꯏꯔꯨ ꯇꯥꯔꯛꯄ ꯀꯥꯟꯗ ꯈꯣꯏ ꯆꯣꯛꯄ ꯑꯩ ꯀꯩꯗꯧꯔꯒ ꯐꯕ ꯑꯃ ꯑꯗꯨ ꯅꯠꯇ꯭ꯔꯗꯤꯀꯣ ꯑꯗꯨꯝ ꯍꯥꯏꯗꯤ ꯏꯁꯤꯡꯁꯦ ꯎꯝ ꯅꯣꯡ ꯀꯣꯡꯊꯥ ꯇꯥꯔꯛꯄ ꯀꯥꯟꯗ ꯑꯩꯈꯣꯏꯒꯤ ꯂꯩꯉꯥꯡ ꯆꯦꯟꯜꯂꯤꯗꯅ ꯁꯤꯡꯁꯦ ꯂꯩꯉꯥꯡ ꯆꯦꯟꯕꯒꯤꯗꯣ ꯑꯗꯨꯏꯗꯨꯗ ꯑꯩꯈꯣꯏꯒꯤ ꯉꯥ ꯃꯌꯥꯝꯁꯦ ꯃꯃꯤꯠ ꯊꯨꯞꯄꯅꯤ ꯈꯪꯗꯦ ꯀꯩꯅꯣ ꯇꯧꯕꯅꯤ ꯈꯪꯗꯦ ꯂꯩꯔꯥꯏꯔꯣꯝꯗ ꯂꯣꯏꯅ ꯆꯤꯡ ꯆꯛꯇꯣꯏꯅꯦꯕ ꯑꯗꯩ ꯃꯌꯥꯏꯗꯗꯤ ꯏꯔꯩꯁꯨ ꯑꯃꯨꯛ ꯀꯟꯕ ꯈꯣꯠꯄ ꯇꯧꯕꯅꯤꯅ ꯃ ꯍꯥꯏꯗꯤ ꯑꯌꯥꯝꯕ ꯂꯩꯇꯕꯅꯤꯅ ꯑꯗꯨꯝ ꯃꯇꯥꯏ ꯃꯇꯥꯏꯔꯣꯝ ꯆꯜꯂꯛꯄ ꯀꯥꯟꯗ ꯗꯨꯀꯥꯟꯗ ꯑꯗꯨꯝ ꯐꯥꯔꯅꯤꯀꯣ ꯑꯗꯒꯤ ꯑꯗꯨꯝ ꯈꯔ ꯂꯩꯒꯗꯤ ꯑꯃꯨꯛ ꯃꯣꯏꯁꯤ ꯉꯥꯥꯁꯦ ꯈꯔ ꯁꯤꯡꯉꯛꯑꯕꯒꯤ ꯑꯗꯨꯝ ꯃꯌꯥꯏ ꯋꯥꯏ ꯂꯩꯗꯗꯤ ꯉꯥꯁ ꯑꯃꯨꯛ ꯐꯥꯕ ꯉꯝꯃꯔꯣꯏꯕ ꯑꯗꯨꯗꯨꯅ ꯑꯃꯨꯛ ꯏꯔꯩꯁꯦ ꯍꯥꯏꯗꯤ ꯏꯁꯤꯡꯁꯦ ꯁꯨꯝ ꯁꯨꯝ ꯊꯤꯡꯒꯠꯂꯛꯄꯁꯨ ꯁꯨꯝ ꯆꯥꯎꯈꯠꯂꯛꯇꯣꯏꯅꯤꯅ ꯆꯥꯎꯈꯠꯂꯛꯑꯦ ꯍꯥꯏꯕꯁꯤ ꯈꯪ ꯊꯥꯊꯔꯛꯄꯁꯦ ꯑꯁꯤꯗ ꯉꯥꯁꯦ ꯑꯃꯨꯛ ꯆꯤꯡꯈꯠꯅꯕ ꯍꯥꯏꯗꯤ ꯃꯊꯛꯂꯣꯝꯗ ꯃꯣꯏꯗꯤ ꯏꯁꯤꯡꯒꯤ ꯃꯥꯏꯀꯩꯔꯣꯝꯗ ꯑꯣꯏꯅ ꯆꯦꯟꯈꯠꯂꯦꯕ ꯆꯦꯟꯊꯗꯦꯕꯀꯣ ꯑꯗꯨꯝ ꯆꯦꯟꯈꯠꯄ ꯆꯦꯟꯈꯠꯄ ꯃꯣꯏꯅ ꯈꯛꯁꯤꯅ ꯑꯗꯨꯝ ꯏꯁꯤꯡꯁꯦ ꯆꯦꯟꯊꯔꯛꯄ ꯃꯐꯝꯁꯗꯦ ꯏꯁꯤꯡ ꯌꯣꯛꯑ ꯇꯨꯡꯉꯒ ꯂꯩꯔꯝꯒꯅꯤ ꯈꯟꯕꯒꯤ ꯑꯗꯨꯝ ꯆꯤꯡꯈꯠꯅꯕ ꯍꯣꯠꯅꯕꯗ
ꯁꯃꯥꯏꯅ ꯇꯧꯗꯣꯏꯅꯦꯕꯀꯣ ꯑꯗꯨꯗꯨꯒ ꯑꯗꯨꯝ ꯃꯣꯏꯅ ꯆꯦꯟꯈꯠꯂꯛꯄ ꯃꯇꯝꯗꯣ ꯑꯗꯨ ꯑꯗꯨꯝ ꯑꯩꯈꯣꯏꯅ ꯐꯥꯅꯕ ꯍꯣꯠꯅꯕ ꯍꯥꯏ ꯇꯔꯦ ꯏꯁꯤꯡ ꯄꯤꯛꯊꯔꯛꯄ ꯃꯇꯝꯗꯗꯤ ꯑꯗꯨꯝ ꯂꯥꯏꯅ ꯐꯥꯕ ꯌꯥꯏꯅ ꯀꯩꯅꯣ ꯇꯧꯗꯣꯏꯅꯤꯅ ꯑꯗꯨꯝ ꯏꯟ ꯈꯪꯗꯦ ꯑꯗꯨꯗꯒꯤ ꯅꯨꯄꯥ ꯏꯟ ꯍꯨꯜꯂꯅꯤ ꯑꯗꯒꯤ ꯂꯨꯃꯨꯛ ꯇꯧꯔꯛ ꯐꯥꯕ ꯐꯥꯎ ꯉꯝꯃꯦꯕ ꯍꯥꯏꯗꯤ ꯏꯁꯤꯡꯗꯣ ꯌꯥꯝ ꯈꯣꯡꯗꯣ ꯈꯨꯣꯛꯎ ꯐꯥꯎꯗꯪ ꯌꯧꯔꯅꯦꯕ ꯑꯗꯨꯀꯥꯟꯗꯗꯤ ꯑꯗꯨꯝ ꯌꯥꯝ ꯆꯥꯎꯕ ꯑꯣꯏꯗꯕꯅꯤꯅ ꯑꯗꯨꯃꯥꯏꯅ ꯂꯥꯏꯟ ꯂꯥꯏꯅ ꯐꯥꯕꯗꯣ ꯃꯥꯏ ꯃꯥꯏ ꯃꯇꯝꯗꯒꯤ ꯑꯗꯨꯝ ꯆꯍꯤ ꯆꯨꯞꯄ ꯑꯗꯨꯝ ꯐꯥꯔ ꯂꯩꯇꯦꯕ ꯄꯨꯀꯣ
ꯎꯝ ꯑꯗꯨꯒꯅꯦ ꯎꯝ ꯑꯩ ꯀꯩꯅꯣꯝꯇꯒ ꯍꯪꯒꯦꯅꯦ ꯃꯤꯒꯤꯗꯤ ꯑꯩꯈꯣꯏꯒꯤ ꯂꯧꯕꯨꯛ ꯂꯩꯕꯁꯤꯡꯁꯦ ꯂꯧ ꯎꯅꯔꯦꯀꯣ ꯂꯧꯁꯤꯅ ꯑꯃꯨꯛ ꯈꯥꯎꯕ ꯂꯣꯏꯔꯀꯥꯟꯗ ꯑꯩꯈꯣꯏꯒꯤ ꯃꯇꯝ ꯈꯔꯗꯤ ꯑꯗꯨꯝ ꯍꯥꯡꯉꯒ ꯑꯗꯨꯝ ꯂꯩꯗꯅꯀꯣ ꯑꯗꯨ ꯃꯇꯝꯗ ꯅꯣꯏꯗꯤ ꯀꯩꯀꯩ ꯊꯥꯒꯦ ꯑꯗꯨꯝ ꯀꯩꯝꯇ ꯊꯥꯗꯕꯤꯗ ꯑꯗꯨꯝ ꯊꯝꯕꯔ꯭ ꯕ ꯂꯧꯕꯨꯛꯇꯨ
ꯂꯧꯕꯨꯛꯁꯦ ꯑꯗꯨꯝ ꯑꯩꯈꯣꯏꯒꯤ ꯑꯣꯏꯅ ꯃꯤꯒꯤꯗꯃꯛ ꯃꯈꯟ ꯃꯈꯟ ꯊꯥꯅꯩꯌꯦꯀꯣ ꯑꯗꯨꯝ ꯍꯥꯏꯕꯗꯤ ꯍꯪꯒꯥꯝ ꯊꯥꯕ ꯑꯗꯒꯤ ꯍꯋꯥꯏ ꯊꯔꯥꯛ ꯊꯥꯕ ꯑꯗꯒꯤ ꯃꯈꯜ ꯃꯈꯜ ꯂꯩꯔꯦ ꯑꯣ ꯑꯩꯈꯣꯏꯒꯤ ꯑꯣꯏꯅꯗꯤꯀꯣ ꯑꯗꯨꯝ ꯁꯦꯟꯅꯕ ꯉꯝꯗꯕꯒꯤ ꯀꯩꯅꯣ ꯍꯪꯒꯥꯝ ꯈꯨꯛꯇꯪ ꯍꯨꯜꯂꯦ ꯍꯪꯒꯥꯝ ꯍꯨꯟꯕꯁꯦ ꯍꯨꯟꯖꯤꯜꯂꯝꯃꯅꯤ ꯑꯗꯨ ꯁꯨꯡꯌꯦꯡ ꯌꯦꯡꯉꯔꯣꯏ ꯑꯗꯨ ꯈꯤꯇꯪ ꯈꯤꯇꯪ ꯆꯥꯎꯔꯛꯄꯒꯨꯝꯕꯗ ꯍꯥꯔ ꯍꯥꯞꯄ ꯌꯥꯔꯦ ꯍꯥꯏꯕ ꯀꯥꯟꯗ ꯗ ꯍꯥꯔ ꯈꯤꯇꯪ ꯑꯃꯨꯛ ꯆꯥꯏꯕꯤꯔꯅꯤ ꯗ ꯌꯦꯡꯒꯔ꯭ ꯔꯣꯏ ꯑꯗꯨꯒ ꯂꯣꯛꯄ ꯌꯥꯕ ꯃꯇꯝꯗ ꯆꯠꯂꯒꯅꯦ ꯑꯗꯨꯝ ꯈꯥꯎꯔꯒ ꯑꯗꯨꯝ ꯂꯣꯛꯑꯒ ꯑꯩꯈꯣꯏꯒꯤ ꯊꯥꯎ ꯑꯩꯈꯣꯏꯒꯤ ꯁꯨꯡꯉ ꯆꯥꯕ ꯈꯣꯠꯄꯗꯣ ꯑꯗꯨꯃꯥꯏꯅ ꯇꯧꯋꯦ ꯑꯗꯣ ꯊꯧꯑꯣꯏꯅ ꯑꯇꯣꯞꯄ ꯀꯩꯀꯩꯗꯤ ꯊꯥꯗꯦꯕꯀꯣ ꯑꯗꯨꯝ ꯍꯪꯒꯥꯝꯅ ꯑꯣꯏꯅ ꯃꯦꯟ ꯑꯣꯏꯅ ꯊꯥꯏꯌꯦ ꯑꯇꯣꯞꯄ ꯂꯧꯕꯨꯛ ꯁꯋ꯭ꯥꯏꯗ ꯑꯩꯈꯣꯏ ꯌꯨꯝ ꯀꯩꯀꯩ ꯅꯛꯄ ꯃꯐꯝꯗꯗꯤ ꯊꯥꯅꯩꯁꯦ ꯇꯤꯜꯍꯧ ꯊꯥꯏꯌꯦ ꯆꯅꯝ ꯊꯥꯏꯌꯦ ꯑꯗꯩ ꯇꯤꯜꯍꯧ ꯃꯔꯨ ꯆꯥꯕꯤ ꯊꯥꯏ ꯍꯋꯥꯏ ꯃꯨꯕꯤ ꯑꯗꯨꯝ ꯑꯉꯝꯕꯤ ꯀꯥꯡꯕꯨꯁꯦ ꯄꯨꯊꯣꯛꯄꯩ ꯑꯗꯨꯝ ꯊꯥꯏꯌꯦꯕꯀꯣ ꯑꯗꯨ ꯂꯣꯏꯔꯒ ꯃꯈꯜ ꯃꯈꯜ ꯃꯌꯥꯝ ꯊꯥꯏꯗ ꯍꯥꯏꯕꯗꯤ ꯊꯕꯤ ꯑꯃꯨꯛ ꯊꯥꯒꯅꯤ ꯈꯥꯃꯦꯟ ꯑꯁꯤꯟꯕ ꯊꯥꯒꯅꯤ ꯈꯥꯃꯦꯟ ꯍꯧꯖꯤꯀ ꯑꯃꯨꯛ ꯊꯥꯒꯅꯤ ꯃꯇꯝ ꯃꯇꯝꯒꯤ ꯔꯥꯖꯃꯥ ꯑꯃꯨꯛ ꯊꯥꯒꯅꯤ ꯑꯗꯨꯝ ꯃꯈꯟ ꯃꯈꯟ ꯊꯥꯏ ꯍꯥꯏꯇꯥꯔꯦ ꯍꯋꯥꯏ ꯊꯔ꯭ ꯥꯛꯁꯨ ꯑꯗꯨꯝ ꯊꯥꯕ ꯈꯣꯠꯄ ꯇꯧꯕ ꯗꯣ ꯑꯗꯨꯃꯥꯏꯅ ꯇꯧꯋꯦ ꯑꯗꯣ ꯑꯩꯈꯣꯏꯒꯤ ꯑꯣꯏꯅꯗꯤ ꯑꯌꯥꯝꯕꯅ ꯍꯪꯒꯥꯝꯖꯦ ꯊꯥꯏꯌꯦꯕ ꯍꯥꯏꯗꯤ ꯁꯦꯕꯥꯗꯣ ꯆꯪꯕꯅꯤꯅ ꯇꯧꯁꯨ ꯂꯥꯞꯄꯅꯤꯅ ꯍꯥꯏꯗꯤ ꯑꯩꯈꯣꯏ ꯕꯕꯥꯁꯨ ꯊꯕꯛ ꯆꯠꯄꯅꯤꯅ ꯁꯦꯟꯅꯕ ꯈꯣꯠꯄ ꯇꯧꯕꯗꯣ ꯁꯪꯗꯕ ꯍꯥꯏꯇꯥꯔꯦ ꯑꯗꯨꯗꯨꯒꯤ ꯑꯗꯨꯃꯥꯏꯅ ꯊꯥꯏꯌꯦ
ꯑꯗꯨꯅꯦ ꯑꯩꯅ ꯊꯥꯔꯝꯗꯧ ꯁꯨ ꯃꯥꯟꯕ ꯑꯗꯩ ꯑꯃꯨꯛꯁꯨ ꯊꯥꯔꯝꯒꯗꯕꯁꯨ ꯑꯃꯨꯛ ꯃꯥꯟꯗꯕ ꯍꯥꯏꯕꯗꯤ ꯅꯣꯏꯒꯤꯗꯤ ꯃꯤ ꯃꯔꯨ ꯂꯩꯇꯕꯅꯤꯅ ꯑꯃꯨꯛ ꯂꯧꯕꯨꯛ ꯀꯩꯅꯣ ꯂꯧꯗꯨꯗꯕꯨ ꯇꯉꯥꯏ ꯐꯗꯕꯒꯤ ꯎꯔꯒꯁꯨ ꯑꯗꯨꯒ ꯑꯗꯨ ꯂꯣꯏꯔꯀꯥꯟꯗ ꯃꯨꯛ ꯍꯤꯟꯖꯥꯡ ꯅꯥ ꯄꯤ ꯊꯥꯕ ꯈꯣꯠꯄ ꯃꯌꯥꯝ ꯇꯧꯅꯕ ꯇꯧꯔꯝꯗꯧ ꯃꯥꯟꯗꯕ ꯅꯪꯖꯨ ꯑꯗꯨꯝ ꯂꯥꯏꯔꯤꯛ ꯇꯝꯕꯒꯤꯅꯦ ꯂꯩꯔ ꯅ ꯅꯅꯥꯎꯄꯥꯖꯨ ꯑꯉꯥꯡ ꯑꯣꯏꯔꯤꯕꯅꯤꯅ ꯃꯤ ꯃꯔꯨ ꯂꯩꯇꯕꯅꯤꯅ ꯊꯕꯛ ꯇꯧꯕꯖꯤꯗꯤ ꯃꯤ ꯌꯥꯝꯅ ꯌꯥꯝꯗ꯭ꯔꯒꯗꯤ ꯌꯥꯄꯣꯠꯇꯦꯗꯅꯀꯣ ꯑꯗꯨꯗꯨꯅ ꯑꯩꯅ ꯅꯪ ꯊꯥꯔꯝꯗꯧ ꯃꯥꯟꯗꯕ ꯑꯗꯨꯒꯤꯅꯦ ꯑꯩꯅ ꯍꯪꯉꯛꯏꯁꯦ
ꯎꯝ ꯇꯥꯔꯦ
ꯀꯩꯝ ꯉꯁꯤꯗꯤ ꯀꯔꯤꯝ ꯆꯠꯊꯣꯛꯄ ꯈꯣꯠꯄꯒꯤ ꯋꯥꯈꯜ ꯑꯝꯇ ꯂꯩꯇ꯭ꯔꯕꯣ
ꯑꯧ ꯂꯩꯇ꯭ꯔꯦ ꯊꯝꯈꯤꯒꯦ ꯀꯣ ꯑꯃꯨꯛ ꯇꯧꯔꯛꯀꯦ
ꯍꯣꯏ ꯍꯣꯏ ꯍꯣꯏ